ꯇꯥꯏ
ꯇꯥꯏ ꯇꯥꯏ
ꯍꯧꯖꯤꯛꯀꯤꯗꯣ ꯂꯣꯏꯁꯤꯟꯗ꯭ꯔꯤꯌꯦ ꯋꯥꯔꯤꯗꯣ ꯀꯥꯎꯈ꯭ꯔꯦ ꯑꯏ
ꯑꯩꯁꯨ ꯀꯔꯤꯅꯣ ꯑꯁ ꯍꯥꯏꯒꯦ ꯇꯧꯔꯒ ꯀꯥꯎꯈ꯭ꯔꯦꯅꯦ
ꯑꯥꯏꯁꯨ ꯀꯥꯎꯈ꯭ꯔꯦꯕ ꯑꯗꯣ ꯅꯨꯄꯤꯗꯣ ꯑꯁꯤ ꯂꯩꯁꯥꯕꯤ ꯑ ꯑꯆꯧꯕꯗ ꯂꯥꯛꯑꯒ ꯈꯨꯠꯇꯣꯛ ꯀꯥꯎꯔꯒ ꯀꯩ ꯀꯅꯣ ꯃꯣꯏꯒꯤ ꯃꯆꯨꯒꯨꯝꯕꯁꯨ ꯂꯧꯔꯒ ꯆꯠꯈ꯭ꯔꯦ ꯍꯥꯏꯌꯦ ꯐꯖꯩ ꯍꯥꯏꯔꯒ
ꯎꯝ
ꯑꯩꯒꯤꯁꯨ ꯉꯁꯥꯏ ꯌꯦꯡꯍꯜꯂꯦꯕ ꯑꯗꯨ ꯐꯖꯩꯌꯦꯕ
ꯎꯝ
ꯃꯣꯏꯗꯤ ꯁꯥꯕ ꯍꯥꯏꯕꯅꯤꯅ ꯐꯖꯅ ꯁꯦꯝꯕꯤꯌꯦ ꯃꯥꯒꯤꯗꯤꯀꯣ ꯗꯤꯖꯥꯏꯟꯗꯣ
ꯅꯪꯁꯨ ꯑꯗꯨꯃꯥꯏꯅ ꯃꯥꯗꯧꯅ ꯍꯥꯏꯅꯤꯡꯉꯥꯏ ꯇꯧꯕꯅꯤ ꯑꯗꯨꯅ
ꯑꯁ ꯑꯩꯒꯤꯗꯤ ꯑꯩꯒꯤꯗꯤ ꯑꯗꯨ ꯐꯤꯅꯦ ꯁꯥꯑꯣ ꯅꯪꯗꯤ ꯐꯤꯅ ꯅꯪꯁꯨ ꯐꯤꯅꯦꯛ ꯁꯥꯑꯣ ꯍꯥꯏꯕꯒꯤ ꯀꯩꯅꯣ ꯄꯤꯗꯦꯕ ꯑꯩꯉꯣꯟꯗ
ꯁꯤ ꯇꯝꯁꯨ ꯇꯝꯗꯅ ꯄꯤꯗꯦ ꯀꯥꯏꯅ
ꯅꯍꯥꯟꯗ ꯇꯧꯅꯦꯕ ꯑꯗꯨꯕꯨꯀꯇꯣꯡ ꯀꯥꯎꯋꯦꯕ ꯍꯥꯏꯕ ꯅꯍꯥꯟ ꯀꯣꯔꯣꯅꯥ ꯃꯇꯝꯗꯣ ꯑꯗꯨ ꯃꯇꯝꯗ ꯐꯖꯅ ꯁꯥ ꯑꯦ ꯀꯩꯅꯣ ꯇꯧꯕꯅꯦꯕ ꯀꯩꯅꯣ ꯕꯣꯏꯗ ꯏꯔꯒ ꯀꯣ ꯃꯣꯏꯗꯣ ꯑꯁꯤ ꯁꯤ ꯑꯁꯤꯅꯤ ꯁꯤꯅꯤ ꯍꯥꯏꯕꯗꯣ ꯑꯗꯨꯝ ꯑꯩꯈꯣꯏꯅ ꯃꯥꯅ ꯍꯥꯏꯕꯤꯔꯒ ꯑꯩꯅ ꯑꯗꯨꯝ ꯏꯕꯅꯦꯕ ꯑꯗꯨ ꯑꯣꯖꯥꯅ ꯆꯃꯤꯔꯁꯨ ꯑꯗꯨꯨ ꯀꯥꯎ ꯌꯗꯦꯏꯩꯗꯤꯦ ꯎꯝ ꯍꯧꯖꯤꯛ ꯍꯧꯖꯤꯛ ꯍꯧꯖꯤꯛꯇꯤ ꯃꯥꯁꯨ ꯈꯪꯗ꯭ꯔꯦ
ꯑꯁ ꯍꯧ-ꯍꯧꯖꯤꯛꯇꯤ ꯍꯧꯖꯤꯛꯇꯤ ꯈꯔ ꯈꯔ ꯈꯪꯉꯦ ꯍꯥꯏꯒꯗꯧ ꯃꯥꯜꯂꯦ ꯍꯧꯖꯤꯛꯀꯤꯗꯣ ꯑꯦ ꯀꯔꯤꯁꯨ ꯈꯥꯟꯗ꯭ꯔꯦ ꯀꯥꯏꯅꯦ
ꯑꯩꯒꯤꯗꯤ ꯀꯩꯅꯣ ꯑꯃꯨꯛ ꯇꯧꯒꯅꯤ ꯑꯗꯨꯒ ꯈꯔ ꯀꯨꯏꯅ ꯊꯝꯃꯅꯤ ꯑꯃꯨꯛ ꯂꯥꯛꯒꯅꯤ ꯑꯗꯨꯃꯥꯏꯅ ꯇꯧꯕꯒꯤꯅꯦꯕ ꯃꯥꯗꯤ ꯇꯣꯏ ꯅꯨꯡꯇꯤꯒꯤ ꯑꯗꯨꯝ ꯇꯧꯕꯌꯦ
ꯑꯗꯨꯝ ꯂꯩꯔꯒ ꯇꯧꯈ꯭ꯔꯣꯅꯦ ꯀꯔꯤ ꯎꯝ
ꯎꯝ ꯏꯆꯦꯅ ꯍꯥꯏꯔꯛꯑꯦꯕꯣ ꯅꯣꯏꯗꯤ ꯃꯄꯥꯟꯂꯣꯝꯗ ꯃꯄꯥꯟꯗ ꯑꯗꯨꯝ ꯆꯠꯄꯒꯤ ꯎꯝ ꯈꯨꯟꯗ ꯂꯩ ꯂꯩꯅꯪ ꯂꯩꯅꯤꯡꯔꯣꯏ ꯍꯥꯏꯌꯦꯕ ꯏꯩꯅ ꯈꯪꯗꯦ ꯍꯥꯏ ꯃꯄꯥꯟꯗ ꯑꯗꯨꯝ ꯆꯠꯄꯁꯤꯡꯗꯤ ꯈꯨꯟꯗ ꯂꯩꯅꯤꯡꯗꯕꯅꯦ ꯍꯥꯏꯕꯀꯣ
ꯎꯝ
ꯑꯁꯦꯡꯕ ꯂꯥꯛꯔꯗꯤ ꯑꯗꯨꯝ ꯑꯃꯨꯛ ꯆꯥꯅꯤꯡꯕ ꯑꯗꯨꯃꯥꯏꯅ ꯇꯧꯋꯦꯀꯣ
ꯑ ꯑꯩ-ꯑꯩ-ꯑꯩꯗꯤ ꯑꯁ ꯕꯤꯠ ꯌꯥꯎꯗꯦꯗ ꯑꯗꯨ ꯂꯩꯕꯗꯣ ꯅꯨꯡꯉꯥꯏꯇꯦꯗ
ꯅꯣꯏꯗꯤ ꯂꯩꯒꯤꯅꯤꯅ ꯀꯩꯅꯣ ꯅꯨꯄꯤ ꯊꯤꯔꯀꯥꯟꯗ
ꯑꯗꯨꯕꯨꯗꯤ ꯑꯗꯨꯝ ꯀꯩꯅꯣ ꯇꯧꯅꯤ ꯍꯧꯖꯤꯛ ꯍꯧꯖꯤꯛꯀꯤꯗꯤ ꯇꯜꯂꯦꯕ
ꯍꯧꯖꯤꯛꯀꯤꯗꯤ ꯂꯩꯇ꯭ꯔꯁꯨ ꯌꯥꯏꯔ
ꯁꯤꯗ ꯃꯤꯔꯦꯝ ꯑꯣꯏꯕꯅ ꯅꯨꯡꯉꯥꯏꯕ
ꯅꯨꯄꯤ ꯅꯨꯄꯤꯁꯤꯡꯗꯤ ꯂꯩꯕꯅ ꯀꯩꯅꯣ ꯐꯩꯌꯦ ꯍꯥꯏꯕꯗꯤ ꯃꯥꯏꯗꯤ ꯂꯨꯍꯣꯡꯉꯅꯤꯅ
ꯎꯝ
ꯑꯗꯨꯒꯤ ꯀꯨꯏꯅ ꯂꯩꯕ ꯐꯪꯉꯣꯏꯅ
ꯅꯨꯄꯤꯁꯤꯡꯅ ꯍꯦꯛ ꯅꯨꯄꯤꯁꯤꯡꯅ ꯍꯦꯟꯅ ꯂꯩꯅꯤꯡꯗꯕ ꯍꯧꯖꯤꯛꯀꯥꯟꯁꯦ ꯅꯪꯗꯧꯅ
ꯑꯦ ꯑꯩꯗꯤ ꯂꯩꯅꯤꯡꯃ ꯀꯩ ꯂꯥꯛꯅꯤꯅꯦ ꯀꯗꯥꯏꯗꯒꯤ
ꯀꯩ ꯏꯟꯁꯥꯡ ꯊꯣꯡꯉꯒꯦ
ꯈꯪꯗꯦ ꯀꯩ ꯏꯁꯥꯡꯅꯣ ꯑꯗ ꯂꯧꯗꯤ ꯁꯨꯕ ꯂꯣꯏꯅꯔꯕꯣ
ꯃꯤ ꯑꯇꯣꯞꯄꯁꯤꯡꯗꯣ ꯑꯗꯨꯝ ꯍꯧꯅꯔꯒ ꯂꯩꯑꯦ ꯍꯧꯖꯤꯛꯀꯥꯟ
ꯅꯣꯏꯗꯤ ꯂꯣꯏꯈ꯭ꯔꯦ
ꯑꯩꯈꯣꯏꯗꯤ ꯄꯝꯐꯦꯟ ꯇꯧꯈ꯭ꯔꯦ
ꯑꯣ ꯑꯗꯨꯅ ꯂꯥꯏꯔꯦꯗ
ꯎꯝ ꯍꯧꯖꯤꯛꯀꯥꯟꯗꯤ ꯑꯗꯨꯅ ꯂꯥꯏꯌꯧ ꯃꯥꯜꯂꯦ ꯎꯝ ꯑꯌꯥꯝꯕ ꯇꯧ ꯃꯥꯜꯂꯦ ꯑꯩꯈꯣꯏ ꯀꯩꯅꯣ ꯑꯩꯈꯣꯏꯒꯤ ꯂꯧ ꯑꯗꯨ ꯖꯒꯥꯗꯨꯀꯣ
ꯈꯣꯟꯊꯦꯟ ꯈꯛꯇ ꯇꯩꯕ ꯃꯥꯜꯂꯦ
ꯎꯝ ꯎꯝ ꯇꯧꯅꯥ ꯍꯥꯏ
ꯏꯔꯨꯔꯕꯣ
ꯏꯔꯨꯗ꯭ꯔꯤꯗ
ꯑꯁ ꯇꯜꯂꯍꯦ ꯍꯧꯖꯤꯛ ꯈꯟꯕꯤꯔꯒ ꯑꯩꯗꯤ ꯂꯣꯏꯅ ꯂꯣꯏꯔꯦ
ꯑꯩꯗꯤ ꯇꯟꯗꯦ ꯅꯣꯏ
ꯇꯣꯉꯥꯟꯕꯒꯤ ꯑꯩꯗꯤ ꯇꯜꯂꯦ ꯍꯥꯏꯕ
ꯅꯣꯏꯗꯤ ꯆꯥꯛ ꯆ ꯆꯥꯛ ꯂꯣꯏꯔꯗꯤ ꯊꯕꯛ ꯂꯣꯏꯔꯦꯅꯦ
ꯎꯝ
ꯇꯨꯝꯅꯤꯡꯉꯥꯏ ꯉꯥꯛꯇ ꯉꯥꯏꯔꯦꯅꯦ
ꯆꯥꯛ ꯆꯥꯕ ꯂꯣꯏꯔꯦ ꯏꯔꯨꯕ ꯂꯣꯏꯔꯦꯗꯤ ꯊꯕꯛ ꯂꯣꯏ ꯂꯣꯏꯔꯦ ꯅꯨꯡꯉꯥꯏꯔꯦ
ꯄꯨꯡ ꯀꯌꯥꯋꯥꯏꯗ ꯇꯨꯝꯒꯦ ꯑꯗꯣ ꯑꯩꯈꯣꯟꯗ ꯂꯩꯔꯨꯁꯦ
ꯑꯁ ꯆꯞ ꯃꯥꯟꯅꯩ ꯆꯞ ꯃꯥꯟꯅꯎꯅꯤ ꯑꯩꯈꯣꯏꯗꯣ ꯉꯔꯥꯡꯗꯤ ꯑ ꯇ꯭ꯋꯦꯜꯐ ꯊꯥꯔꯇꯤ ꯍꯦꯂꯒꯅꯤ ꯇꯨꯝꯕꯗꯣ
ꯊꯦꯡꯉꯤꯅꯦ ꯅꯣꯏꯅ ꯍꯦꯟꯅ ꯊꯦꯡꯈ꯭ꯔꯦꯅꯦ ꯑꯩꯗꯤ ꯉꯔꯥꯡꯗꯤ ꯇꯔꯥꯃꯥꯊꯣꯏ ꯑꯗꯨꯋꯥꯏꯗ ꯇꯨꯝꯃꯦ
ꯑꯁ ꯑꯗꯨꯗ ꯑꯩꯗꯤ ꯐꯖꯥꯅ ꯂꯦꯞꯄꯒ ꯂꯩꯔꯅꯤ
ꯑꯗꯨꯒꯤ ꯉꯟꯅꯥ ꯑꯇꯨꯝꯕꯅꯤꯅ ꯉꯟ ꯌꯥꯝ ꯉꯟꯅ ꯍꯧꯒꯠꯂꯦ ꯄꯨꯡ ꯇꯔꯦꯠ ꯑꯗꯨꯋꯥꯏꯗ
ꯑꯁ ꯌꯥꯏꯍꯦ ꯅꯪꯒꯤ ꯉꯟꯕꯁꯤꯗꯤ ꯑꯩꯗꯤ ꯀꯩꯅꯣ ꯇꯔꯨꯛ ꯇꯔꯨꯛ ꯃꯈꯥꯏ ꯍꯦꯟꯈ꯭ꯔꯦ ꯍꯧꯒꯠꯄꯗꯣ ꯉꯁꯤ
ꯍꯧꯒꯠꯂꯒ ꯀꯔꯤ ꯇꯧꯕ ꯆꯥ ꯊꯣꯡꯕ꯭ꯔꯥ
ꯑ ꯆꯥꯛ ꯊꯣꯡꯗꯦ ꯊꯣꯡꯗꯦ ꯑꯗꯨ ꯍꯧꯒꯠꯂꯒꯀꯣ ꯑꯩꯒꯤ ꯐꯣꯟ ꯆꯥꯔꯖ ꯇꯧꯋꯦ ꯑꯗꯨꯒ ꯋꯥꯆꯞ ꯇꯧꯕ ꯂꯣꯏꯔꯒ ꯎ ꯀꯩꯅꯣ ꯀꯤꯠꯆꯟꯒꯨꯝꯕ ꯋꯥꯏ ꯁꯦꯠꯂꯒ ꯐꯥꯝꯃꯒ ꯂꯩꯕ ꯑꯗꯨ ꯐꯝꯃꯒ
ꯑꯗꯣ ꯍꯌꯦꯡꯗꯤ ꯀꯥꯏ ꯆꯠꯒꯅꯤ ꯐꯤ ꯁꯨꯒ ꯐꯤ ꯁꯥꯒꯗ꯭ꯔꯥ
ꯈꯪꯗꯦ ꯑ ꯂꯥꯛꯑꯣ ꯍꯌꯦꯡ ꯇꯧꯕꯤꯔꯒꯦ ꯍꯥꯏꯗꯤ ꯍꯥꯏꯈꯤꯕꯅꯦ ꯅꯪ ꯐꯤꯁꯥꯒꯦ ꯍꯥꯏꯔꯗꯤ ꯍꯣꯏꯗꯤ ꯍꯥꯏꯈꯤꯕꯅꯦ
ꯑꯗꯨꯅ ꯍꯦꯟꯅ ꯀꯥꯟꯅꯈ꯭ꯔꯦꯗ ꯍꯥꯏꯗꯤ ꯑꯁꯤꯗ ꯂꯩꯔꯒ ꯊꯕꯛ ꯇꯧꯕꯁꯨ ꯑꯗꯨꯝ ꯀꯥꯟꯅꯩ ꯑꯗꯨꯕꯨ ꯐꯤ ꯁꯥꯕ ꯍꯩꯕꯗꯣ ꯐꯤ ꯁꯥꯕ ꯍꯩꯕꯗꯨꯅ ꯀꯥꯟꯅꯈ꯭ꯔꯦꯗ
ꯑꯗꯨꯕꯨ ꯂꯩꯅꯤꯡꯗꯕꯀꯣ ꯈꯨꯟꯗꯁꯨ
ꯊꯥ ꯑꯃꯒꯨꯝꯕ ꯂꯩꯔꯒ ꯁꯥꯔꯁꯤꯔꯥ ꯈꯪꯗꯦ
ꯃꯣꯐ꯭ꯂꯔꯒꯨꯝꯕꯗꯤ ꯁꯥꯗ꯭ꯔꯣ
ꯑꯁ ꯃꯣꯐ꯭ꯂꯔꯒꯤ ꯀꯩꯅꯣ ꯗꯤꯖꯥꯏꯟꯗꯣ ꯑꯩꯗꯤ ꯑꯩꯗꯤ ꯇꯧꯕ ꯍꯩꯇꯦꯗ ꯏꯆꯝ ꯆꯝꯕ ꯀꯩꯅꯣꯗꯤ ꯍꯥꯏꯌꯦ ꯑꯗꯨꯕꯨ ꯑꯇꯣꯞꯄꯗꯤ ꯍꯩꯇꯕ ꯑꯁꯤ ꯃꯇꯥꯏ ꯃꯇꯥꯏꯗ ꯀꯔꯤ ꯀꯩꯅꯣ ꯍꯥꯞꯄꯗꯣ ꯅꯨꯄꯥꯁꯤꯡꯒꯤꯗꯣ ꯑꯗꯨꯗꯣ ꯇꯧꯕ ꯍꯥꯏꯗꯕꯀꯣ
ꯑ
ꯍꯩꯔꯗꯤ ꯃꯣꯐ꯭ꯂꯔꯒꯨꯝꯕꯁꯨ ꯀꯩꯅꯣ ꯃꯔꯨꯞ ꯇꯧꯔꯒ ꯇꯧꯕ ꯌꯥꯏꯌꯦ ꯅꯨꯄꯥ ꯑꯃꯅ ꯍꯥꯏꯔꯛꯄꯅꯦꯕ ꯑ ꯅꯪ ꯐꯤ ꯀꯩꯅꯣꯒꯤ ꯃꯔꯨꯒꯤ ꯍꯥꯏꯕꯤꯔꯒꯦ ꯍꯥꯏꯗꯤ ꯍꯥꯏꯕꯅꯦ ꯑꯗꯣ ꯖꯟꯋꯥꯔꯤ ꯀꯣ ꯑꯗꯨ ꯍꯥꯏꯕꯅꯦ ꯑꯗꯨꯕꯨ ꯑꯩ ꯁꯥꯕ ꯍꯥꯏꯩꯇꯦ ꯍꯥꯏꯔꯒ ꯆꯠꯈꯤꯕꯅꯦ
ꯍ
ꯍꯩꯌꯦ ꯍꯥꯏꯔꯒꯟ ꯆꯦꯆꯦ ꯍꯣꯏꯗ ꯁꯥꯍꯟꯕ ꯌꯥꯗ꯭ꯔꯣ
ꯃꯣꯏꯁꯨ ꯉꯝꯃꯣꯏꯗ ꯑꯗꯨꯨꯝ ꯁꯥꯔꯒ ꯂꯩꯒꯦ ꯃꯣꯏꯁꯨ
ꯃꯣꯏꯗꯤ ꯑꯗꯨꯝ ꯀꯩꯅꯣ ꯇꯧꯕ ꯃꯥꯜꯂꯦꯀꯣ ꯃꯤꯒꯤ ꯑꯗꯨꯝ ꯑꯣꯗꯔ ꯂꯩꯕ ꯃꯥꯜꯂꯦꯀꯣ
ꯎꯝ ꯃꯣꯏ ꯃꯔꯨꯞ ꯇꯧꯋꯦꯕ ꯑꯁꯤ ꯀꯩꯅꯣ ꯖꯒꯣꯏ ꯁꯥꯕꯒꯤ ꯐꯤꯅꯦꯛꯇꯣ
ꯑꯣ
ꯎꯝ ꯀꯟꯅ ꯇꯧꯔꯤ
ꯅꯣꯏ ꯏꯃꯨꯡꯁꯤꯡꯗꯤ ꯀꯥꯏ ꯆꯠꯅꯈ꯭ꯔꯦ
ꯑꯩꯈꯣꯏꯔꯣ
ꯎꯝ
ꯃꯅꯨꯡꯗ ꯐꯝꯃꯒ ꯂꯩ ꯑꯩꯈꯣꯏ ꯏꯃꯥ ꯏꯄꯥꯁꯨ ꯍꯌꯦꯡꯗꯤ ꯂꯧꯗ ꯆꯠꯂꯅꯤ ꯍꯥꯏꯌꯦ ꯑꯗꯨꯒ ꯎꯝ ꯊꯪꯖꯥ ꯅꯨꯃꯤꯗ ꯑꯃꯨꯛ ꯂꯥꯛꯀꯅꯤ ꯍꯥꯏꯌꯦ ꯂꯧꯗꯨꯁꯨ ꯀꯩꯅꯣ ꯎꯝ ꯀꯣꯝꯂꯥꯒꯤ ꯐꯥꯔꯝꯗꯣ ꯀꯣꯝꯂꯥꯒꯤ ꯐꯥꯔꯝꯁꯨ ꯑꯍꯨꯝ ꯑꯣꯏꯕꯒꯤꯀꯣ ꯋꯥꯈ꯭ꯔꯦ ꯃꯣꯏꯁꯦ ꯑꯗꯨ ꯊꯕꯛ ꯌꯥꯝ ꯂꯩꯕꯒꯤ
ꯂꯧꯁ‌ꯦ ꯌꯥꯝ ꯆꯥꯎꯅ ꯇꯧꯔ‌ꯦꯀꯣ ꯅ‌ꫭꯉꯥꯏꯗꯤ
ꯎꯝ ꯀꯩꯅꯣ ꯃꯤꯌꯥꯏꯒꯤꯀꯣ ꯂꯧꯎꯗꯣ ꯑꯍꯨꯝꯅꯦꯕꯥ ꯑꯣ ꯂꯐꯣꯏ ꯂꯐꯣꯏꯒꯤꯁꯨ ꯂꯩꯕ ꯃꯥꯜꯂꯦ ꯑꯗꯨ ꯃꯔꯤ ꯑꯣꯏꯔꯝꯅꯤ ꯑꯗꯨꯗꯤ ꯀꯩꯅꯣ ꯀꯣꯝꯂꯥꯒꯤꯗꯤ ꯑꯍꯨꯝꯅꯦꯕ ꯑꯗꯨ ꯑꯃꯗꯤ ꯈꯔ ꯆꯥꯎꯋꯦ ꯑꯗꯨꯗ ꯄꯤꯛꯗꯤ ꯄꯤꯛꯑꯦ ꯍꯥꯏꯕꯗꯤ ꯆꯥꯎꯗ꯭ꯔꯤꯑꯕꯀꯣ ꯃꯅꯥꯁꯤꯡꯗꯣ ꯍꯩ ꯑꯦ ꯎꯄꯥꯟ ꯍꯥꯏꯕ꯭ꯔꯥ ꯑꯗꯨꯗ‌ꫭ ꯆꯥꯎꯗ꯭ꯔꯤꯕ ꯑꯗꯨ ꯄꯤꯛꯏꯌ‌ꯦ ꯑꯗꯨꯕꯨ ꯑꯗꯨ ꯃꯐꯝꯁ ꯈꯔ ꯆꯥꯎꯕ ꯀꯣꯝꯂꯥꯡꯒꯤꯁꯨ ꯋꯥꯕ ꯃꯥꯜꯂꯦꯀꯣ ꯊꯕꯛ ꯌꯥꯝꯕ ꯃꯥꯜꯂꯦ
ꯎꯝ ꯑꯗꯨ ꯗꯥꯗꯤ ꯑꯗꯨꯝ ꯂꯩꯕ꯭ꯔꯥ ꯌꯨꯝꯗ ꯇꯥꯕ꯭ꯔꯣ
ꯎꯝ
ꯗꯥꯗꯗꯣ ꯑꯗꯨꯝ ꯂꯩꯕ꯭ꯔꯥ ꯌꯨꯝꯗꯥ
ꯗꯥꯗ ꯍꯧꯖꯤꯛꯇꯤ ꯆ꯭ꯔꯁ ꯆꯠꯈ꯭ꯔꯦ ꯑꯗꯣ ꯃꯥꯁꯦ ꯀꯩꯅꯣ ꯔꯦꯜꯋꯦꯒꯤ ꯌꯨꯝ ꯁꯦꯃꯒꯥ
ꯑꯣ ꯑꯣ ꯑꯣ ꯌꯨꯝ ꯁꯥꯕꯗꯣ ꯃꯥꯁꯨ ꯌꯥꯎꯏꯌ‌ꯦꯀꯣ
ꯑꯥ... ꯑꯗꯨ ꯍꯌꯦꯡꯁꯦ ꯃꯗꯣ ꯑ ꯀꯩꯅꯣ ꯑ ꯑꯗꯨꯗ ꯂꯥꯛꯀꯦ ꯍꯥꯏꯕꯗꯣ
ꯎꯝ
ꯑ ꯁꯟꯗꯦ ꯅꯨꯃꯤꯠꯇ ꯃꯣꯏꯒꯤ ꯃꯃꯤꯡꯗꯣ ꯉꯁꯤꯅ ꯀꯩꯅꯣ ꯇꯧꯈ꯭ꯔꯦꯕꯥ ꯃꯥ ꯂꯨꯍꯣꯡꯕꯗꯣ ꯑꯗꯨꯒꯤ ꯁꯟꯗꯦ ꯅꯨꯃꯤꯠꯗ ꯑꯃꯨꯛ ꯄ꯭ꯔꯥꯁꯅꯥ ꯇꯧꯅꯤꯡꯉꯥꯏ ꯂꯩꯕꯒꯤ ꯆꯠꯂꯔꯣꯏ ꯍꯥꯏꯌ‌ꯦ
ꯑꯣ ꯃꯥꯗꯤ ꯃꯥꯗꯣ ꯑꯁꯤꯗ ꯑꯗꯨꯝ ꯂꯩꯗꯤ ꯂꯩꯒꯗ꯭ꯔꯥ ꯍꯥꯏꯗꯤ ꯁ꯭ꯋꯥꯏꯗ ꯊꯕꯛ
ꯊꯕꯛ ꯊꯤꯔꯒ ꯇꯧꯋꯦ ꯍꯥꯏꯌꯦ ꯑꯗꯨ ꯑꯁ ꯃꯥꯒꯤꯗꯤꯀꯣ ꯈꯨꯟꯗ ꯂꯩꯔꯒ ꯀꯔꯤꯒꯤꯅꯣ ꯑꯗꯨꯝ ꯊꯕꯛ ꯂꯩ ꯂꯩꯕꯗꯣ ꯑꯗꯨꯝ ꯇꯧꯕꯅꯥ ꯃꯒꯤ ꯅꯨꯡꯉꯥꯏꯅꯤ ꯑꯗꯨꯗ ꯂꯥꯛꯑꯗꯤ ꯋꯤꯗꯤ ꯋꯥꯒꯅꯦꯕ ꯃꯥꯗꯣ ꯆꯥꯅꯕ ꯇꯧꯒꯅꯤ ꯀꯔꯤ ꯀꯔꯤ ꯑꯃꯨ ꯇꯧꯅꯤ ꯑꯗꯨꯗꯣ ꯋꯥꯒꯅꯦꯕꯀꯣ
ꯑꫭ
ꯄꯩꯁꯥꯒꯗꯣ ꯆꯪꯉꯦ ꯃꯗꯣ ꯈꯔ ꯈꯔꯁꯨ ꯈꯟꯇꯨꯒꯤꯔꯥ ꯈꯪꯗꯦ
ꯃꯗꯤ ꯌꯨꯝꯗ ꯂꯩꯅꯤꯡꯉꯝꯒꯅꯤꯅꯦ ꯑꯗꯨꯝ ꯂꯩꯕꯅꯤꯅ
ꯎꯝ ꯌꯨꯝꯗ ꯂꯩꯕꯅ ꯃꯥꯏꯗꯤ ꯐꯩꯗꯤ ꯐꯩꯏꯌꯦ
ꯎꯝ ꯌꯨꯝꯗ ꯂꯩꯕꯗꯨꯅ ꯄꯛꯆꯩꯗ ꯃꯗꯤ
ꯉꯥ ꯉꯥꯐꯥꯕ ꯈꯣꯠꯄꯗꯤ ꯑꯗꯨꯝ ꯀꯩꯅꯣ ꯃꯔꯛ ꯃꯔꯛꯇ ꯆꯠꯄ꯭ꯔꯥ
ꯍꯧꯖꯤꯛꯀꯥꯟꯗ ꯆꯠꯇ꯭ꯔ‌ꯦꯗ ꯃꯥ ꯑꯗꯨꯗ ꯊꯕꯛ ꯇꯧꯕꯒꯤ ꯑꯗꯨꯝ ꯇꯧꯔꯒ ꯂꯩꯕꯒꯤ
ꯑꯗꯨ ꯎꯝ ꯑꯗꯨꯗ ꯊꯕꯛ ꯂꯩꯔꯗꯤ ꯑꯗꯨꯨꯝ ꯇꯧꯅ ꯐꯩꯌꯦꯕ ꯑꯗꯨꯗ ꯆꯠꯂꯒ ꯊꯕꯛ ꯊꯤꯔꯒ ꯎꯝ ꯀꯩꯅꯣ ꯕꯔꯥꯒꯤꯁꯨ ꯆꯥꯅꯕ ꯊꯛꯅꯥꯕ ꯄꯩꯁꯥ ꯈꯛꯇ ꯆꯪꯅꯤ ꯑꯗꯨꯒꯤ ꯋꯥꯒꯅꯤ ꯑꯗꯨꯒꯨꯝꯕꯗꯣ ꯃꯥ ꯈꯪꯇ ꯃꯥꯜꯂ‌ꯦ
ꯊꯕꯛꯇꯨꯁꯨ ꯑꯐꯕ ꯊꯕꯛ ꯇꯣꯂꯣꯞ ꯆꯥꯎꯕ ꯈꯔ ꯆꯥꯎꯔꯗꯤ
ꯑꯥꯥ ꯎꯝ
ꯁꯤꯗ ꯇꯧꯅꯕ ꯊꯕꯛꯇꯨꯗꯤ ꯑꯁ ꯌꯥꯝꯁꯨ ꯌꯥꯝꯗꯦ ꯄꯩꯁꯥ ꯑꯗꯣ
ꯋꯥꯔꯗꯤ ꯑꯃꯨꯛ ꯂꯥꯛꯇꯧ ꯃꯥꯜꯂꯦ ꯍꯍ ꯍꯥ ꯍꯍ
ꯎꯝ ꯃꯥꯗꯤ ꯑꯁ ꯂꯧꯁꯨꯕ ꯒꯨꯝꯕꯗꯣ ꯑꯗꯨꯝ ꯇꯧ ꯇꯧꯅꯤꯡꯕ ꯃꯥꯜꯂꯦꯅꯦ ꯑꯆꯧ ꯑꯆꯧꯕ ꯇꯧꯔꯒ ꯀꯩꯅꯣ ꯇꯧꯕꯗ
ꯃꯥ ꯃꯣꯏꯁꯦ ꯑꯪ ꯀꯩꯅꯣ ꯃꯥꯒꯤ ꯃꯃꯥꯟꯅꯕꯒ ꯁꯁ ꯑꯥ ꯀꯩꯅꯣ ꯂꯧ ꯑꯃ ꯂꯩꯕꯅꯦ ꯑꯗꯨ ꯁꯨ ꯊꯕꯛ ꯌꯥꯝ ꯂꯩ ꯍꯥꯏꯌꯦ ꯑꯍꯥ ꯍꯥ ꯑꯩꯈꯣꯏ ꯃꯥ ꯆꯧꯅ ꯍꯥꯏꯕꯒꯣ ꯏꯃꯥ ꯈꯣꯏꯅ ꯑꯗꯨꯝ ꯍꯥꯏꯕ ꯑꯗꯨꯒꯨꯝꯕꯗꯣ ꯀꯅꯥꯅ ꯇꯧꯒꯦ ꯍꯥꯏꯔꯣ ꯃꯥ ꯑꯥꯗ ꯆꯠꯂꯒ ꯑꯗꯨ ꯑꯍ ꯑꯗꯨꯝ ꯍꯥꯏꯔ ꯂꯩꯕ ꯑꯗꯨꯕꯨ ꯈꯪꯗꯦ
ꯃꯣꯏ ꯃꯔꯨꯞꯁꯤꯡꯒ ꯇ ꯇꯧ